ꯑꯁ
ꯍꯣꯏ ꯂꯝ ꯌꯥꯝ ꯍꯦꯜꯂꯦ ꯑꯩ ꯅꯥꯀꯣꯡꯁꯤꯁꯨ ꯑꯩꯁꯨ ꯇꯥꯏ ꯅꯪꯉꯣꯟꯗ ꯏꯁ ꯁꯤꯜꯄꯥ ꯁꯤꯜꯄꯥ ꯀꯥꯏ ꯀꯧꯔꯤꯅꯦ ꯍꯥꯏꯕ
ꯀꯖꯃꯁꯦ ꯀꯩꯅꯣ ꯅꯦꯠꯁꯦ ꯍꯧꯖꯤꯛꯇ ꯌꯥꯏ ꯍꯥꯏꯅꯔꯝꯃꯒ ꯀꯩꯅꯣ ꯇꯧꯈ꯭ꯔꯤꯁꯤꯕꯣꯅ ꯄꯜꯂꯨꯕꯒ ꯌꯥꯕꯖꯥꯠ ꯅꯠꯇꯦꯅ ꯍꯥꯏꯅꯤ ꯍꯥꯏꯕ
ꯄꯟꯕ ꯌꯥꯕ ꯅꯠꯇꯦꯀꯣ ꯑꯩ ꯑꯃꯨꯛ ꯍꯟꯅ ꯄꯜꯂꯔꯣꯏ
ꯑꯁ ꯌꯥꯝ ꯅꯨꯡꯉꯥꯏ ꯒꯥꯏ ꯉꯁꯤꯗꯤ
ꯌꯦꯡꯉꯨꯅꯦ ꯀꯌꯥꯗ ꯌꯦꯡꯉꯨꯅꯦ ꯐ꯭ꯂꯥꯏꯠ ꯃꯣꯠꯀ ꯊꯝ ꯂꯩꯔꯝꯃꯦ ꯍꯥꯏꯕ ꯅꯥꯀꯣꯡꯅ
ꯅꯪꯅ ꯑꯩꯗꯨ ꯎꯏ ꯍꯥꯏꯔ ꯀꯃꯥꯏꯅ ꯎꯏꯅꯣꯕ
ꯈꯪꯗꯦꯍꯦ ꯑꯩꯁꯨ
ꯀꯅꯥꯅꯣ ꯎꯏ ꯍꯥꯏꯁꯦ
ꯏꯂꯦꯅꯥꯅꯔ ꯀꯅꯥꯅꯣ ꯑꯃ ꯍꯥꯏꯔꯛꯈꯤꯕꯅꯦ ꯑꯗꯩꯗꯤ ꯑꯃꯅ ꯑꯃꯨꯛ ꯎꯝ ꯈꯣꯡꯗ ꯆꯤꯡꯉꯛꯏ ꯍꯥꯏꯕ꯭ꯔꯥ ꯀꯩꯅꯣ
ꯅꯗꯨ
ꯀꯥꯡꯈꯥ ꯂꯩꯔꯤꯉꯩꯗ ꯀꯥꯡꯈꯥꯗꯒꯤ
ꯅꯪ ꯑꯩꯗꯤ
ꯑꯗꯨ ꯐꯤꯅꯁꯨ ꯑꯃꯨꯛ ꯃꯥꯜꯂꯦ ꯍꯥꯏꯕꯅꯦ ꯐꯤꯅꯁꯨ ꯑꯃꯨꯛ ꯃꯥꯜꯂꯦ ꯍꯥꯏꯕꯅꯦ ꯑꯗꯨꯗꯣ
ꯑꯣ ꯀꯥꯡꯈꯥ ꯃꯈꯥꯗꯅꯦꯕ ꯈꯣꯡꯁꯦ ꯊꯥꯡꯗꯔ ꯊꯝꯃꯝꯃꯤꯁꯦ ꯆꯤꯟꯁꯨ ꯊꯤꯗꯣꯛꯈ꯭ꯔꯦ ꯐꯖꯔꯦ
ꯅꯣꯔꯃꯦꯜꯅꯤꯍꯦ ꯑꯩꯈꯣꯏꯒꯤꯗꯤ
ꯎꯝ ꯅꯣꯔꯃꯦꯜꯅꯤ ꯌꯥꯝꯅ ꯐꯖꯕꯅꯦ ꯑꯩꯅ ꯍꯥꯏꯈ꯭ꯔꯤꯗꯣ ꯎꯝ ꯃꯣꯏ ꯌꯦꯟꯁꯥꯡ ꯃꯅꯝꯁꯦ ꯀꯜꯂꯦ ꯈꯨꯠꯁꯤꯗ ꯑꯗꯨꯝ ꯆꯨꯂꯩ
ꯑꯁ
ꯍꯌꯦꯡ ꯏꯕꯦꯝꯃ ꯑꯩ ꯁꯥꯔꯤ ꯁꯦꯠꯂ ꯊꯣꯛꯇꯣꯔꯤꯌꯦ ꯏꯁꯇꯦꯖ ꯃꯊꯛꯇ
ꯀꯥꯏꯗ
ꯅꯪꯉꯣꯟꯗ ꯅꯣꯏꯗ ꯃꯤꯁꯅ ꯍꯥꯏꯔꯝꯗ꯭ꯔꯣ
ꯍꯥꯏꯔꯝꯗꯦ
ꯌꯥꯎꯕꯤꯌꯣꯌꯦ ꯑꯝꯇ ꯃꯣꯏꯒꯤ ꯀꯩꯅꯣꯒꯤ ꯑꯗꯨꯒꯤ ꯃꯦꯝꯅ ꯐꯅꯦꯛ ꯃꯄꯥꯟ ꯅꯥꯏꯕꯤꯅꯦ ꯐꯨꯔꯤꯠꯅꯦ ꯐꯤꯅꯦ ꯄꯤꯔꯛꯑꯦ
ꯑꯣ ꯅꯣꯏꯗꯤ ꯂꯩꯁꯥꯕꯤ ꯃꯄꯨꯡ ꯐꯥꯕꯤ ꯃꯥꯜꯂꯦ ꯍꯥꯏꯕ ꯅꯣꯏꯒꯤ ꯅꯁꯛꯁꯤꯡꯗꯣ ꯑꯩꯒꯤꯗꯤ ꯑꯁ ꯀꯔꯥꯏꯗꯒꯤ ꯑꯁꯦꯡꯀꯤ
ꯂꯩꯁꯥꯕꯤ ꯃꯄꯨꯡ ꯐꯥꯕꯤ ꯃꯥꯜꯂꯦꯕ
ꯑꯧ ꯍꯥꯏꯗꯤ ꯐꯅꯦꯛꯇ ꯁꯦꯠꯇꯣꯔꯛꯄ ꯑꯣꯏꯔꯁꯨ ꯑꯗꯨꯤ ꯃꯥꯜꯂꯦꯕ ꯑꯩꯈꯣꯏꯅ ꯐꯅꯦꯛ ꯁꯦꯄ ꯑꯉꯥꯡ ꯃꯆꯥꯅ ꯑꯁ ꯌꯥꯝꯅ ꯂꯩꯁꯥꯕꯤ ꯐꯥꯅꯤꯡꯕ ꯃꯥꯜꯂꯤ ꯈꯪꯕ꯭ꯔꯥ ꯑꯗꯨꯅꯤꯁꯦ ꯃꯥꯜꯂꯤꯁꯦ
ꯑꯁ ꯑꯩꯁꯨ ꯇꯂꯤ ꯇꯜꯂꯦ ꯍꯌꯦꯡ ꯀꯔꯤꯅꯣꯕ ꯑꯩꯅ ꯇꯧꯔꯨꯗꯣꯏꯁꯦ
ꯀꯩ ꯀꯩ ꯇꯧꯗꯣꯏꯅꯣ ꯃꯤ ꯀꯧꯊꯣꯛꯇꯣꯏꯔꯣ
ꯏꯁꯇꯦꯖꯇ ꯊꯣꯛꯑꯒ ꯂꯦꯡꯌꯥꯟꯖꯀꯥ ꯀꯩꯅꯣ ꯇꯧꯕꯒꯤ ꯃꯤꯁꯅ ꯌꯥꯎꯕꯤꯌꯣ ꯌꯥꯎꯕꯤꯌꯣ ꯍꯧꯖꯤꯅ
ꯎꯝ ꯍꯥꯎ
ꯌꯥꯎꯗꯣ ꯏꯦ
ꯌꯥꯎꯔꯣ ꯌꯥꯎꯔꯣ ꯇꯦꯡꯌꯥꯟ ꯐꯤ ꯌꯥ ꯌꯥꯜꯂꯨꯔꯣ
ꯌꯥꯝꯗ꯭ꯔꯤꯌꯦ ꯃꯤ ꯈꯪꯗꯦꯗ
ꯎꯝ ꯑꯩꯔꯣ ꯑꯩ ꯈꯪꯗꯦ ꯍꯌꯦꯡ ꯃꯟꯗꯦꯗ ꯆꯠꯄ ꯌꯥꯏ ꯑꯗꯨꯒ ꯂꯥꯏ ꯍꯔꯥꯎꯕ ꯂꯣꯏꯔ ꯍꯜꯂꯛꯄ ꯌꯥ
ꯅꯣꯏ ꯂꯥꯏ ꯍꯔꯥꯎ ꯑꯣꯏꯔꯣ ꯍꯥꯎ
ꯃꯟꯗꯦꯗꯩ ꯍꯧꯅꯤ ꯍꯥꯏ
ꯎꯝ
ꯍꯥꯥ
ꯄꯣꯠ ꯑꯥꯗꯩ ꯀꯧꯂꯑꯅꯤ
ꯖꯒꯣꯏ ꯁ ꯑꯔꯒꯦꯕ
ꯁꯥꯔꯨꯒꯦ ꯖꯒꯣꯏꯁꯨ ꯈꯇꯦꯛ ꯇꯝꯂꯨꯒꯦ ꯌꯥꯝ ꯅꯣꯛꯅꯤꯡꯉ ꯃꯃꯥꯡꯒꯤꯗ ꯁꯥꯕꯗ ꯈꯪꯉꯕ꯭ꯔꯥ ꯑꯩ ꯄꯨꯟꯁꯤ ꯑꯍꯥꯟꯕꯗ ꯅꯦꯕꯀꯣ ꯊꯛ ꯊꯛꯑꯒ ꯑꯁ ꯑ ꯆꯟꯗꯣꯟ ꯊꯤꯟꯒꯅꯨ ꯍꯥꯏ ꯆꯟꯗꯣꯟ ꯊꯤꯟꯗꯕꯤꯗ ꯊꯣꯛꯂꯛꯎ ꯍꯥꯏ ꯃꯥꯌꯦꯞꯅ ꯂꯥꯎꯔꯝꯃꯤ ꯈꯣꯠꯂꯤ ꯁꯤ ꯃꯌꯥꯝ ꯍꯥꯏꯔꯀꯣ ꯑꯗꯩꯗꯤ ꯐꯤꯗꯨꯅ ꯑꯃ ꯎꯝ ꯀꯩꯅꯣ ꯏꯟ ꯂꯩ ꯃꯌꯥꯝ ꯌꯦꯛꯄꯤ ꯑꯃ ꯀꯩꯕ
ꯎꯝ ꯋꯥꯈꯥꯏ
ꯖꯒꯣꯏ ꯐꯤ ꯅꯠꯇꯕ ꯋꯥꯡꯈꯩ ꯐꯤꯗꯣ ꯑꯗꯨ ꯏꯟꯕ ꯌꯥꯔꯣꯏꯅ ꯍꯥꯏꯌꯦꯕꯀꯣ ꯍꯣꯏ ꯋꯥꯡꯈꯩ ꯐꯤ ꯑꯉꯧꯕ ꯂꯩꯗꯥꯏꯅꯦ
ꯏꯤꯅꯦ ꯖꯒꯣꯏꯒꯤꯗꯤ
ꯑꯗꯨ ꯅꯠꯇꯦ ꯑꯗꯨ ꯏꯟꯕ ꯌꯥꯔꯣꯏꯌꯦ ꯖꯒꯣꯏꯒꯤ ꯐꯤ ꯑꯃ ꯃꯄꯥꯟꯗ ꯈꯇꯪ ꯃꯌꯦꯛ ꯈꯛꯇꯪ ꯆꯠꯄ ꯎ ꯀꯕꯣꯛ ꯑꯝꯇ ꯆꯥꯏꯅꯗꯕꯤꯗꯣ ꯑꯗꯨꯒꯨꯝꯕꯗꯣ ꯍꯣꯏ ꯆꯝꯁꯤꯛ ꯆꯝꯕ ꯑꯗꯨ ꯏꯜꯂꯒ ꯁꯥꯒꯗꯕꯅꯤꯌꯦ ꯑꯩꯅꯤꯀꯣ ꯑꯍꯥꯟꯕ ꯁꯥꯗꯣꯏꯅꯤꯅꯀꯣ ꯑꯗꯨꯒꯗꯣ ꯐꯤ ꯑꯗꯨ ꯂꯩꯔꯤ ꯄꯣꯠꯅꯤꯀꯣ ꯑꯗꯣ ꯍꯟꯗꯛꯇꯤꯅꯦ ꯈꯪꯉꯕ꯭ꯔꯥ ꯀꯦꯟꯗꯔꯒ ꯁꯅꯥꯒꯁꯦ ꯌꯥꯜꯂꯒ ꯁꯅꯥꯕꯨꯗꯤ ꯌꯥꯟ ꯌꯥꯔꯣꯏ ꯅꯥꯀꯣꯡꯁꯦ ꯌꯥꯜꯂꯒ ꯁꯤꯅꯤ ꯍꯥꯏꯕ ꯑꯩꯈꯣꯏ ꯏꯃꯥꯗ ꯑꯩꯅ ꯉꯁꯥꯏ ꯈꯪꯗꯦ ꯃꯣꯏ ꯌꯥꯗꯦꯅ ꯃꯃꯥꯡꯒꯤꯗ ꯂꯥꯎꯋꯦ ꯍꯥꯏꯕꯅꯦꯕ
ꯑ
ꯍꯟꯗꯛꯇꯤ ꯑꯩꯅ ꯀꯦꯊꯔꯒ ꯁꯥꯔꯅꯤ ꯍꯥꯏꯔ ꯑꯩꯈꯣꯏ ꯏ ꯃꯥꯜꯅ ꯍꯥ ꯍꯥ ꯍꯥꯥꯎ ꯆꯋꯅꯦ ꯅꯕꯤꯖꯥꯏ
ꯃꯤ ꯆꯪꯕ ꯍꯟꯁꯤꯟꯕ ꯈꯣꯠꯄ ꯑꯗꯩ ꯌꯗ ꯊꯤ ꯏꯅꯤꯡꯕ ꯑꯗꯨ
ꯂꯩꯁꯥ ꯏꯜꯂꯦ ꯈꯪꯕ꯭ꯔꯥ ꯁꯛꯇꯣ ꯏꯃꯛ ꯃꯛꯁꯜꯂꯤꯅꯥ ꯃꯥꯂꯦ ꯁꯥ ꯏꯟꯕ ꯂꯩꯁꯥ ꯏꯜꯂꯤ ꯂꯩꯁꯥ ꯊꯤꯟꯕꯒꯤ ꯑꯩꯗꯣ ꯑꯩꯈꯣꯏꯃ ꯍꯣꯏꯅꯁꯨ ꯂꯩꯁꯥ ꯊꯤꯟꯕ ꯌꯥꯗꯦꯕꯀꯣ ꯅꯝꯕꯕ
ꯎꯝ ꯂꯁꯥ ꯊꯤꯟꯃ ꯂꯁꯤꯟꯃ ꯏꯜ ꯏ
ꯂꯣꯟꯗꯩ ꯑꯩ ꯑꯃ ꯇꯧꯔꯒꯅꯤꯉ ꯋꯥ ꯌꯥꯝ ꯉꯥꯡꯁꯤꯜꯂꯛꯑꯗꯤ ꯁꯥꯛꯛꯇꯣ ꯍꯥꯏꯗꯤ ꯏꯉꯥꯡ ꯉꯥꯟꯊꯣꯛꯄ ꯐꯠꯇꯕꯗꯣ ꯆꯟꯗꯣꯟ ꯊꯤꯜꯂꯗꯤ ꯑꯃꯨꯛ ꯃꯦꯀꯞ ꯇꯧꯕꯗꯣ ꯐꯨꯜ ꯇꯧꯕ ꯃꯥꯜꯂꯤꯗꯅ ꯐꯖꯗ꯭ꯔꯣ ꯁꯛꯇꯣ ꯐꯖꯊꯣꯛꯇ꯭ꯔꯥ
ꯃꯥꯅꯦ ꯐꯖꯕꯅꯦ ꯂꯥꯏꯠ ꯑꯣꯏꯊꯣꯛꯄꯅꯦꯅꯦ ꯆꯂꯣꯟꯁꯤꯅ ꯃꯤ ꯍꯥꯏꯗꯤ ꯉꯥꯟ ꯊꯣꯛꯣꯛꯄꯅꯦꯕ ꯃꯉꯥꯜ ꯑꯃ ꯄꯤꯕ ꯍꯥꯏꯇꯥꯔꯦ ꯁꯁꯥꯗꯅꯣ
ꯑꯗꯣ ꯑꯁ ꯄ꯭ꯔꯦꯗ ꯂꯥꯛꯄꯩ ꯃꯇꯥꯡ ꯑꯃꯨꯛ ꯇꯥꯗꯣꯏꯅꯦꯕ ꯈꯪꯗꯦꯉꯣ ꯑꯩ ꯖꯒꯣꯏꯗꯤ ꯁꯥꯗꯤ ꯌꯥꯝ ꯁꯥꯟꯅꯔꯦ ꯁꯥꯅꯤꯡ
ꯑꯗꯣ ꯂꯥꯏꯅ ꯆꯥꯜꯂꯗꯤ ꯂꯥꯛꯀꯟꯗꯕꯅꯤꯀꯣ ꯑꯗꯨꯃꯥꯏ ꯇꯧꯕꯁꯤ
ꯍꯣꯏ ꯎ ꯎꯝ ꯂꯥꯏ ꯂꯝ ꯊꯣꯛꯄ ꯐꯥꯎꯕ ꯂꯥꯛꯄꯤꯗꯕꯤ ꯁꯤꯅꯤ ꯑꯩꯅ ꯈꯜꯂꯤꯁꯤ ꯑꯗꯩꯗꯤ ꯂꯥꯛꯑꯁꯨ ꯌꯥꯔꯦ ꯂꯥꯏꯔꯣꯏꯗꯤ ꯎꯝ
ꯑꯩꯈꯣꯏ ꯃꯥꯖꯨꯅꯦ ꯂꯥꯏꯒꯤ ꯐꯤ ꯁꯤꯟ ꯁꯤꯟꯕꯗꯣ ꯂꯥꯏꯒꯤ ꯐꯤꯔꯣꯟ ꯍꯣꯡꯕꯗꯣ ꯑꯗꯨꯗꯣ ꯑꯗꯨꯒꯤ ꯐꯤ ꯀꯀꯥ ꯂꯩꯔꯒ ꯑꯃ ꯐꯤꯔꯣꯜ ꯍꯣꯡꯕꯤꯕꯗꯣ ꯑꯗꯨꯗꯨꯒꯤ ꯇꯧꯕ ꯑꯗꯣ ꯑꯩꯈꯣꯏ ꯃꯥꯒꯤ ꯑꯩꯈꯣꯏ ꯃꯥꯅ ꯂꯥꯏ ꯈꯨꯔꯨꯝꯗꯣꯏ ꯅꯨꯃꯤꯠꯁꯤꯅ ꯑꯩ ꯄꯦꯔꯠ ꯂꯥꯛꯄꯒꯤ ꯃꯇꯝꯖꯦ ꯑꯣꯏꯔꯕ ꯑꯗꯣ
ꯎꯝ
ꯂꯥꯛꯇꯕꯤꯅꯦ ꯁꯨꯋꯥꯠ ꯂꯥꯛꯇ꯭ꯔꯦꯕꯀꯣ ꯅꯣꯡ ꯅꯤꯅꯤ ꯍꯤꯜꯂꯖꯨ ꯑꯗꯨꯗꯨꯒ ꯂꯥꯏ ꯈꯨꯔꯨꯝꯕ ꯂꯣꯏꯔꯒ ꯅꯣꯡꯉꯥꯟꯂ ꯂꯥꯛ ꯄꯋꯥꯟꯗ
ꯗꯥꯎꯗꯣ
ꯗꯥꯎꯗꯣ ꯑꯗꯨꯅꯦ ꯑꯗꯨ ꯑꯗꯨꯗꯣ ꯂꯥꯏꯅ ꯆꯥꯟꯕꯩꯅꯦꯌꯦ
ꯎꯝ ꯑꯩꯁꯨ ꯑꯗꯨꯃꯥꯏ ꯇꯧꯕꯗꯩ ꯑꯅꯤꯔꯛꯇꯤ ꯁꯨꯈ꯭ꯔꯦ
ꯎꯝ
ꯂꯥꯏ ꯈꯣꯏꯔꯝꯕ ꯂꯣꯏꯔꯀꯥꯟꯗꯒ ꯂꯥꯛꯄꯒꯨꯝꯕ ꯑꯗꯩ ꯗꯤ ꯃꯤ ꯃꯌꯥꯝ ꯃꯃꯥꯡꯗ ꯆꯣꯞꯄꯁꯨ ꯌꯥꯎꯈ꯭ꯔꯦ ꯑꯩꯈꯣꯏ ꯄꯨꯄꯨꯒꯤ ꯎꯁꯣꯞ ꯀꯠꯄꯗ
ꯀꯗꯩꯅꯣꯕ
ꯏꯅꯦ ꯍꯥꯏꯕ ꯆꯥꯛ ꯆꯥꯔꯤꯉꯩꯗ ꯑꯗꯨꯖꯨ ꯍꯣꯏ ꯐꯤ ꯐꯅꯦꯛꯇꯤ ꯑꯃ ꯀꯩꯅꯣꯒꯤꯗꯨꯅꯦ ꯆꯟꯗꯣꯟꯒꯤ ꯐꯤ ꯃꯆꯨꯗꯨꯔ ꯀꯔꯤꯅꯣ ꯑꯃ ꯍꯣꯏ ꯍꯣꯏ ꯑꯗꯨꯒꯨꯝꯕꯗꯨꯗꯅꯦ ꯑꯗꯨꯁꯨꯅꯦ ꯆꯥꯛ ꯆꯥꯕꯗꯣ ꯈꯪꯕ꯭ꯔꯥ ꯑꯩꯈꯣꯏ ꯕꯥꯖꯤ ꯍꯣꯏ ꯄꯨꯄꯨ ꯍꯣꯏ ꯅꯨꯄꯥꯔꯣꯝꯒꯤ ꯁꯥꯏꯠꯇ ꯆꯥꯗꯣꯏꯅꯦꯕ ꯑꯩꯗꯣ ꯆꯥꯛꯂꯨꯛ ꯂꯩꯇꯕꯒꯤ
ꯅꯪꯖꯤ ꯆꯣꯞꯄꯣꯅ ꯇꯝꯃꯝꯃꯕꯖꯥꯅꯤ
ꯑꯗꯨꯁꯨ ꯑꯩ ꯏꯅꯥꯎꯄꯥ ꯑꯩꯈꯣꯏ ꯕꯥꯖꯤꯒꯤ ꯃꯆꯥꯅꯨꯄꯥꯒ ꯆꯥꯃꯤꯟꯅꯗꯣꯏꯅꯦꯕꯀꯣ ꯑꯗꯨꯒ ꯂꯥꯛꯏꯅꯦ ꯍꯥꯏꯕ ꯑꯁ ꯑꯩꯗꯤ ꯀꯞꯅꯤꯡꯖꯥꯟꯅꯤꯡꯉꯣ ꯑꯗꯩ ꯐꯤ ꯀꯨꯞꯁꯜꯂꯦ ꯑꯗꯨꯒ ꯆꯦꯟꯖꯜꯂꯦ ꯑꯗꯨꯝ ꯌꯨꯝ ꯃꯅꯨꯡ ꯗ ꯅꯠꯇꯗꯤ ꯐꯥꯎꯗꯔꯛꯗꯕ ꯈꯪꯗꯦ ꯎꯔꯝꯕꯁꯨ ꯌꯥꯏ ꯐꯥꯎꯗꯔꯤꯅꯦ ꯐꯥꯎꯗꯔ ꯏꯅꯦ ꯈꯪꯉꯥꯕ ꯑꯗꯨꯃꯥꯏꯅ ꯑꯗꯨꯝ ꯐꯝꯃꯝꯃꯗꯤ ꯐꯥꯎꯔꯛꯑꯣꯏ ꯐꯥꯎꯔꯛꯑꯣꯏ ꯈꯜꯂꯒ ꯐꯝꯃꯝꯃꯗꯤꯀꯣ ꯑꯁ ꯑꯗꯨꯝ ꯐꯖꯗꯣꯏꯅꯦ
ꯐꯖꯅ ꯄꯨꯡꯆꯥꯏ ꯆꯥꯏꯕꯤꯅꯤꯅꯦ
ꯎꯝ ꯑꯗꯨꯒꯥꯟꯗꯣ ꯑꯩꯅ ꯀ꯭ꯂꯥꯁ ꯑꯦꯠꯇ ꯑꯣꯏꯔꯝꯗꯧ ꯃꯥꯜꯂꯦ ꯑꯉꯥꯡ ꯑꯣꯏꯔꯤꯕ ꯑꯗꯨ ꯀꯩꯝꯕꯨꯗꯤ ꯈꯟꯗꯦ ꯎꯝ
ꯑꯣ ꯑꯗꯨꯀꯥꯟꯗꯣ ꯌꯥꯝ ꯏꯀꯥꯏꯕ ꯃꯇꯝꯅꯤ
ꯑꯍꯥꯟꯕ ꯂꯥꯛꯄꯩꯁꯨ ꯑꯗꯨ ꯀꯥꯟ ꯗ ꯑꯩꯗꯤ ꯀ꯭ꯂꯥꯁ ꯑꯩꯠꯇꯒꯤ ꯂꯥꯛꯑꯦꯕꯀꯣ ꯅꯪ ꯀ꯭ꯂꯥꯁ ꯀꯌꯥꯗꯩ ꯂꯥꯛꯑꯦ
ꯁꯤꯛꯁ ꯇꯒꯤ
ꯑꯣ ꯑꯩꯗꯤ ꯑꯦꯠꯇꯒꯤ ꯂꯥꯛꯑꯦꯕ ꯖꯅꯋꯥꯔꯤꯗ ꯑꯗꯨꯗꯒꯤ ꯑꯁ ꯈꯪꯗꯦꯗ ꯑ
ꯑꯩ ꯀ ꯔꯦ ꯑꯩꯃ ꯀꯕꯣ ꯅꯪ ꯅꯪꯅꯦ ꯖꯂꯛ ꯐꯔꯅꯦ
ꯉꯁꯤ ꯉꯁꯤ ꯏꯕꯥꯅꯤ ꯑꯗꯨꯝ ꯋꯥꯔꯤ ꯁꯥꯟꯅꯔ ꯂꯩ ꯇꯥꯕꯅꯤꯅꯦ ꯑꯗꯨꯗꯤ
ꯅꯪꯁꯨ ꯅꯪ ꯅꯨꯄꯥꯒ ꯈꯠꯅꯔꯝꯅꯤꯅ
ꯎꯝ ꯈ ꯂꯣꯏ ꯇ ꯍꯥ ꯊꯝꯒꯦ ꯀꯔꯤꯅ ꯂꯣꯏꯔꯦ ꯇꯧꯔꯛꯇꯣꯏꯁꯦ ꯑꯩ
ꯀꯩꯅꯣ ꯂꯣꯏꯔꯦ ꯇꯧꯗꯣꯏꯁꯦ ꯅꯪꯅ ꯀꯣ
ꯃꯥ ꯆꯩꯦꯛꯊꯩꯒꯤ ꯊꯕꯛ ꯇꯧꯕꯅꯦꯕ ꯃꯥꯕꯒꯨꯝ ꯀ ꯍꯥꯏ ꯇ ꯑꯩꯅ ꯍꯥꯏꯗꯤ ꯃꯥꯗꯣ ꯂꯣꯏꯔ ꯇꯧꯔꯛꯀꯦꯌꯦ ꯑꯗꯨꯗ ꯑꯩꯅ ꯀꯛꯆꯦ
ꯑꯣ
ꯀꯔꯊꯠꯅꯅꯨꯡ ꯁꯤꯗꯒꯅ
ꯀꯩꯔꯝꯗꯣꯏꯅꯣ
ꯑꯩꯈꯣꯏ ꯂꯣꯝꯗꯒꯤ ꯅꯣꯡ ꯂꯣꯝꯗꯒꯤ ꯌꯥꯏꯄꯣꯛ ꯂꯣꯝꯗꯒꯤ
ꯑꯣ ꯅꯪ ꯌꯥꯔꯤꯄꯣꯛ ꯊꯥꯗꯣꯛꯅꯤꯡꯗ꯭ꯔꯦ
ꯌꯥꯔ ꯐꯒ ꯊꯅ ꯏꯔꯂ
ꯂꯩꯌꯨꯅꯨꯍꯦꯛ ꯇꯟꯗ꯭ꯔꯣ ꯈꯔ ꯈꯔ ꯈꯔꯁꯨ ꯀꯣꯏꯊꯣꯛꯄ ꯇꯥꯝꯃꯣ
ꯇꯔꯨꯛ ꯐꯥꯗꯣꯏꯅꯦ
ꯏꯃꯥ ꯏꯕꯦꯝꯃ ꯀ꯭ꯂꯥꯁ ꯀꯌꯥꯗꯒꯤꯩ ꯀꯨꯏꯅꯔ ꯂꯩꯕꯗꯨꯗꯤ ꯇꯔꯨꯛ ꯐꯥꯗꯣꯏꯔꯗꯤ ꯑꯗꯨ ꯑꯣꯏꯕ ꯇꯥꯔꯒꯗꯤꯗꯤ ꯀ꯭ꯂꯥꯁ ꯅꯥꯏꯟꯗꯩ ꯃꯦꯖꯔ ꯑꯣꯏꯈꯦꯔꯥ ꯑꯩꯈꯣꯏ ꯀ꯭ꯂꯥꯁ ꯅꯥꯏꯟ ꯀꯥꯔꯤꯉꯩꯗꯗꯤ ꯄꯛꯀꯣꯏ ꯅ ꯀꯣꯏ
ꯅ ꯀꯥꯏ ꯍꯥꯏꯗꯗꯤ ꯀꯣꯏꯗ ꯃꯥꯜꯂꯦ
ꯑꯩꯗꯤ ꯃꯥꯅ ꯑꯍꯥꯟꯕꯅꯦ ꯑꯩꯗꯤ ꯃꯥꯅ ꯑꯍꯥꯟꯕꯅꯦ
ꯎꯝ ꯃꯥꯁꯨ
ꯍꯥ
ꯅꯨꯄꯥꯗꯨꯁꯨ
ꯃꯥꯗꯤ ꯃꯥꯗꯤ ꯀꯣꯏꯂꯛꯑꯦ
ꯑꯣ
ꯀꯣꯏꯔꯛꯄ ꯍꯥꯏꯁꯦ ꯃꯥ ꯅꯠꯇꯦ ꯅꯠꯇꯦ ꯃꯥꯁꯨ ꯑꯩꯒ ꯕꯦꯒ ꯆꯠ ꯃꯥꯅꯤ ꯀꯣꯜ ꯀꯩꯅꯣ ꯐꯣꯟ ꯑꯃꯨꯛ ꯇꯧꯔꯛꯀꯦ
ꯍꯣꯏ ꯍꯣꯏ
ꯎꯝ